ꯑꯩ ꯀꯩꯗꯧꯔꯤꯅꯣ
ꯀꯩꯁꯨ ꯇꯧꯗꯦ
ꯆꯥꯛ ꯆꯥꯔꯕ꯭ꯔꯣ
ꯅꯪ ꯅꯪ ꯅꯀꯣꯟ ꯌꯥꯝꯅ
ꯂꯣ ꯑꯣꯏꯌꯦ
ꯀꯔꯤꯒꯤꯅꯣ
ꯂꯥꯎꯠ ꯁ꯭ꯄꯤꯀꯔ ꯊꯝꯕ ꯃꯐꯝ ꯀꯗꯥꯏꯗꯅꯣ
ꯂꯩꯇꯦ ꯑꯗꯨꯒꯨꯝꯕꯗꯣ
ꯑꯩ ꯌꯥꯝ ꯅꯨꯉꯥꯏꯇꯦꯗ
ꯑꯥꯎ ꯑꯗꯨꯅꯦ ꯑꯥ ꯅꯨꯡꯉꯥꯏꯔꯤꯕꯣ
ꯅꯨꯡꯉꯥꯏꯔꯤ ꯅꯨꯡꯉꯥꯏꯔꯤ
ꯍꯧꯖꯤꯛꯇꯤ ꯀꯩꯗꯧ ꯀꯩꯗꯧꯔꯤꯅꯣ ꯅꯪ ꯑꯩ ꯉꯁꯤ ꯁꯤ ꯑꯗꯥꯎ ꯆꯥꯔꯦ
ꯑꯁ ꯌꯥꯝ ꯍꯥꯎꯈ꯭ꯔꯕ ꯢꯟꯖꯥꯡꯅꯤꯅꯦ
ꯑꯥꯎ ꯍꯥꯎꯌꯦ ꯌꯥꯝꯅ
ꯇꯦ ꯍꯥꯏꯔꯒ
ꯑꯩꯒꯤꯗꯤ ꯍꯥꯎꯋꯦ ꯅꯪꯗꯤ ꯀꯔꯤ ꯍꯦꯟꯁꯥꯡ ꯆꯥꯕ꯭ꯔ
ꯑꯩ ꯏꯟꯁꯥꯡ ꯌꯥꯎꯗꯦ ꯃꯤꯃꯤ ꯆꯥꯔ ꯂꯩ
ꯀꯔꯤꯒꯤꯅꯣꯅꯦ ꯅꯪꯁꯨ
ꯍꯥꯎꯇꯕꯀꯣ ꯑꯈꯣꯏ ꯍꯣꯁꯇꯦꯜꯒꯤ ꯏꯟꯖꯥꯡꯗꯣ
ꯑꯁ ꯇꯜꯂꯦꯗ ꯀꯔꯤꯒꯤ ꯍꯦꯟꯁꯥꯡ ꯄꯤꯕ꯭ꯔꯅꯦ ꯅꯣꯏꯒꯤ ꯍꯣꯁꯇꯦꯜꯗ
ꯊꯎ ꯑꯂꯨ
ꯑꯁ ꯑ ꯍꯥ ꯌꯨꯝ ꯆꯠꯅꯤꯡꯦ ꯀꯣ
ꯑ
ꯌꯨꯝ ꯆꯠꯅꯤꯡꯗ꯭ꯔꯣ ꯅꯪꯗꯤ
ꯆꯠꯅꯤꯡꯉꯁꯨ ꯎꯄꯥꯏ ꯂꯩꯥꯇꯦ
ꯀꯩꯗꯧꯉꯩꯗ ꯀꯣꯂꯦꯖ ꯑꯃꯨꯛ ꯂꯥꯛꯇꯣꯏꯕ
ꯈꯪꯗ꯭ꯔꯦ ꯖꯨꯂꯥꯏꯒꯨꯝꯕꯗ
ꯑꯣ ꯍꯩ ꯍꯥ ꯑꯩꯈꯣꯏ
ꯋꯥ ꯉꯥꯡꯗ꯭ꯔꯁꯨ ꯀꯣ ꯇꯦꯟ ꯃꯠ ꯐꯔ ꯗꯤ ꯌꯥꯕ꯭ꯔꯥ
ꯅꯠꯇꯦ ꯋꯥ ꯍꯥꯏꯒꯗꯕꯅꯤ
ꯎꯝ ꯑꯩꯈꯣꯏꯒꯤ ꯑꯩꯈꯣꯏꯒꯤ ꯚꯣꯏꯁꯗꯣ
ꯍꯥꯥ
ꯑꯩꯈꯣꯏꯒꯤ ꯒꯣꯜꯗꯣ
ꯑꯥꯎ
ꯃꯣꯏ ꯦꯀꯣꯔꯠ ꯇꯧꯔꯝꯃꯗꯤ ꯀꯃꯥꯏꯅ ꯇꯧꯕ
ꯑꯗꯨꯅꯦ ꯑꯗꯨꯒꯤ ꯐꯠꯇꯕ ꯋꯥ ꯉꯥꯡ ꯀꯅꯣ ꯑꯗꯨꯅꯦ
ꯑꯁ ꯗꯩꯩꯀꯣ
ꯑꯗꯨꯅꯦ
ꯑꯩꯈꯣꯏ ꯃꯐꯝꯗ ꯁꯥꯕꯅ ꯁꯤꯗꯣꯏꯔꯦ
ꯑꯩꯈꯣꯏꯒꯤꯗꯤ ꯌꯥꯝ ꯅꯨꯡꯉꯥꯏꯔꯦ ꯋꯦꯗꯔꯗꯤ
ꯑꯩꯈꯣꯏꯗꯗꯤ ꯁꯥꯕꯅ ꯁꯤꯗꯣꯏꯔꯦ ꯃꯤꯅꯤꯠ ꯇꯔꯥ ꯑ ꯌꯥꯎꯔꯨꯕ ꯃꯇꯝꯗ ꯀꯩꯅꯣ ꯅꯪꯒꯤ ꯐꯣꯟꯗꯣ ꯑꯁꯤ ꯁꯤ ꯎꯝ ꯐꯣꯟ ꯇꯧꯕ ꯃꯇꯝꯗ ꯕꯦꯛ ꯆꯠꯀꯅꯨꯀꯣ ꯑꯗꯨꯗꯤ ꯌꯥꯔꯔꯣꯏ ꯕꯦꯒ ꯆꯠꯇ꯭ꯔꯗꯤ
ꯍꯥꯏꯗꯤ
ꯑꯩꯈꯣꯏ ꯑꯅꯤ ꯀꯣꯜ ꯇꯧꯔꯦꯗꯅ ꯃꯇꯝꯗ ꯕꯦꯛ ꯆꯠꯂꯗꯤ ꯌꯥꯂꯔꯣꯏ ꯍꯥꯏꯕ ꯑꯗꯨꯒ ꯃꯤꯅꯤꯠ ꯇꯔꯥ ꯌꯥꯎꯕ ꯃꯇꯝꯗ ꯎꯝ ꯁꯝꯃꯤꯠ ꯇꯧꯕ ꯃꯐꯝ ꯂꯩꯌꯦꯗꯅ ꯑꯗꯨꯗ
ꯑꯩꯗꯤ ꯈꯪꯗꯦ ꯁꯥꯃꯤꯠ ꯇꯧꯕ ꯃꯇꯝꯗꯣ
ꯑꯩꯈꯣꯏ ꯑꯅꯤ ꯀꯣꯜ ꯇ ꯇꯧꯔꯒ ꯂꯣꯏꯕ ꯃꯇꯝꯗ ꯊꯣꯛꯀꯅꯤ ꯑꯗꯨ ꯁꯃꯤ
ꯑꯣ ꯑꯣ ꯍꯣꯏ ꯍꯣꯏ ꯑꯣꯗꯣꯏꯁꯨ ꯃꯤ ꯇꯧꯔꯒꯥ ꯂꯣꯏꯔꯦ
ꯂꯣꯏꯔꯦ ꯑꯗꯨꯒ ꯕꯦꯛ ꯆꯠꯄ ꯃꯇꯝꯗ ꯐꯥꯔꯁ ꯄꯦꯖꯇ ꯂꯩꯔꯦꯗꯅ ꯋꯥꯟ ꯇꯨ ꯐꯥꯏꯚꯒꯨꯝꯕ ꯑꯗꯨ ꯂꯩꯒꯅꯤ
ꯑꯣ ꯎꯝ ꯑꯁꯤ ꯂꯣꯏꯔꯗꯤ ꯏꯕꯥꯅꯤ ꯑꯃꯨꯛꯀ ꯋꯥꯔꯤ ꯁꯥꯟꯅꯗꯣꯏꯅꯦꯀꯣ
ꯍꯥꯏꯕꯗꯤ ꯑꯃꯨꯛꯀ ꯀꯣ ꯇꯧꯗꯣꯏꯕ
ꯍꯣꯏ ꯅꯪꯅ ꯑꯗꯨꯃꯥꯏꯅ ꯍꯥꯏꯗ꯭ꯔꯣ ꯎꯝ ꯅꯨꯃꯤꯠ ꯑꯃꯗ ꯃꯔꯤ ꯃꯔꯤ ꯇꯧꯕ ꯌꯥꯏ ꯍꯥꯏꯗꯨꯗꯤ
ꯑ ꯌꯥꯏꯌꯦ ꯌꯥꯏꯦ ꯑꯗꯣ
ꯑꯁ ꯅꯪꯒꯤ ꯏꯔꯤꯗꫭ ꯕꯕ꯭ꯔꯁ ꯁꯟ ꯌꯥꯝꯅ ꯍꯣꯡꯉꯦ
ꯑꯗꯨꯅꯦ ꯑꯁ ꯀꯩꯅꯣꯝ ꯇꯧꯋꯦꯅꯦ ꯒ꯭ꯔꯨꯞꯨꯞꯀꯤ ꯅꯣꯇꯤꯐꯤꯀꯦꯁꯟ ꯈꯛꯇꯅꯦ ꯑꯩꯗꯤ ꯌꯥꯝ ꯅꯣꯏꯈ꯭ꯔꯦ
ꯅꯣꯏꯕꯅꯥ ꯐꯖꯥꯕꯅ ꯀꯩꯏꯅꫭ
ꯑꯁ ꯇꯜꯗ ꯅꯪꯗꯦ
ꯑꯩꯥꯏ ꯀꯕꯤ
ꯅꯣꯏꯕ꯭ꯔꯥ ꯅꯠꯇ꯭ꯔꯒꯅ ꯀꯪꯕ꯭ꯔꯥ
ꯑꯩꯗꯤ ꯌꯥꯝ ꯀꯥꯟꯅꯕ ꯂꯏ
ꯀꯔꯤꯒ ꯅꯣꯅꯦ
ꯆꯥꯛꯁꯨ ꯁꯥ ꯑꯗꯨꯕꯩꯅꯦ
ꯆꯥꯔꯣ ꯀꯩꯅꯣ ꯅꯪꯁꯨ
ꯑꯅꯤꯗ
ꯑꯩ ꯑꯁ ꯁꯤ ꯐꯨꯗ ꯌꯥꯝ ꯆꯥꯅꯤꯡꯉꯦ
ꯑꯩꯁꯨ ꯑꯩꯗꯣ ꯑꯩ ꯆꯠꯅꯤꯡꯕꯗꯤꯀꯣ ꯎꯝ ꯕ꯭ꯂꯦꯛ ꯕꯥꯔ ꯍꯥꯏꯅ ꯔꯦꯁꯇꯨꯔꯦꯟ ꯑꯃ ꯂꯩꯅ ꯑꯁ ꯑꯗꯨꯗ ꯑꯇꯣꯞ ꯄꯁꯗꯣ ꯆꯥꯅꯤꯡꯏꯕꯗ ꯂꯣꯏꯔꯦ
ꯑꯩꯈꯣꯏ ꯔꯦꯟ ꯃꯅꯥꯛꯇꯅꯦ ꯑꯗꯣ
ꯂꯥꯛ ꯀꯦ
ꯂꯥꯛꯑꯣ ꯂꯥꯛꯑꯣ ꯆꯥꯁꯦ ꯆꯥꯕ ꯆꯠꯁꯦ ꯑꯩꯈꯣꯏ ꯑꯅꯤ
ꯍꯣꯏ ꯀꯣ
ꯎꯝ ꯑꯩꯗꯤ ꯑꯥ ꯀꯩꯅꯣꯅꯦ ꯁꯦꯂꯦꯕ꯭ꯔꯤꯇꯤꯁꯤꯡꯁꯨ ꯎꯑꯦ ꯃꯗꯨ ꯕꯥꯔꯗ ꯎꯑꯦ ꯑꯩ
ꯐ꯭ꯔꯤ
ꯑꯗꯣ ꯕ꯭ꯂꯦꯛꯕꯥꯔꯗꯀꯣ ꯁꯦꯂꯦꯕ꯭ꯔꯤꯇꯤꯁꯤꯡ ꯁꯂꯛꯑꯒꯦꯕ
ꯍꯣꯏ ꯌꯥꯝ ꯂꯥꯛꯄꯅꯦ ꯑꯗꯨꯒ ꯑꯗꫭꯔꯁꯨ
ꯑꯣ ꯑꯩꯁꯨ ꯆꯠꯅꯤꯡꯕꯅ ꯁꯤꯗꯣꯏꯔꯦ
ꯇꯂꯁꯦ ꯇꯂꯁꯦ
ꯆ ꯆꯦꯀꯣ
ꯍꯣꯏ ꯑꯗꯨꯒꯒ ꯄꯔꯤꯇ ꯄ꯭ꯔꯤꯇꯤꯒꯤ ꯑꯦꯄꯤꯁꯣꯗꯣ
ꯑꯥ
ꯑꯗꯨꯁꯨ ꯑ ꯇꯗ
ꯆꯠꯅꯤꯡꯉ‌ꯦꯏ ꯑꯗꯨꯒ ꯀꯩꯅꯣꯅꯦ ꯔꯤꯖꯣꯔꯠ ꯑꯃ ꯐꯖꯕ ꯃꯐꯝ ꯂꯩꯌꯦꯕ ꯑꯗꯨ ꯆꯠꯆꯅꯤꯡꯉꯦ
ꯑꯗꯨꯗꯤ ꯑꯩꯈꯣꯏ ꯄꯩꯁꯥ ꯂꯩꯔ
ꯑꯣ ꯄꯩꯁꯥ ꯇꯩꯇꯦ ꯑꯗꯨꯒꯨꯝꯕ ꯆꯠꯄ ꯐꯪꯂꯔꯣꯏ ꯑꯩꯈꯣꯏꯗꯤ
ꯂꯥꯏꯔꯕꯅꯤꯅꯀꯣ
ꯎꯝ ꯑꯗꯨꯅꯦ
ꯚ ꯃꯤ ꯐꯥꯏ ꯑꯁ ꯌꯥꯝ ꯁꯥꯡꯉꯦꯗ ꯇꯦꯟꯃꯤꯅꯤꯠ ꯇ ꯄꯁꯦ
ꯑꯗꯨꯅꯦ ꯑꯩꯗꯤ ꯑꯆꯥ ꯄꯣꯠ ꯆꯅꯤꯡꯉꯦ ꯍꯧꯖꯤꯛ
ꯅꯪꯗꯤ ꯀꯅꯥꯕꯨ ꯋꯥꯔꯤ ꯁꯥꯟꯅꯕ꯭ꯔꯥ
ꯑꯩ ꯅꯨꯄꯤ ꯑꯃꯒ ꯑꯥꯎ ꯏꯃꯥꯟꯅꯕꯤ ꯅꯨꯄꯤ ꯑꯃꯒ ꯑꯩꯁꯨ ꯉꯁꯤꯅ ꯇꯧꯕꯅꯦ ꯃꯥꯗꯤ ꯇꯧꯔꯒ ꯀꯩꯅꯣ ꯋꯤꯗ꯭ꯔꯣ ꯇꯧꯔꯕ ꯃꯥꯜꯂꯦ ꯑꯩꯁꯨ ꯖꯤꯝ ꯆꯠꯅꯤꯡꯉꯦ ꯑꯗꯣ ꯄꯩꯁꯥ ꯂꯩꯇꯦ
ꯑꯩꯗꯤ ꯑꯗꯨꯝ ꯇꯠꯄ ꯌꯥꯏꯌꯦ ꯑꯗꯨꯕꯨ ꯑꯩꯈꯣꯏꯗꯤ ꯏꯟꯇꯔꯟꯁꯤꯞ ꯂꯩꯕꯀꯣ ꯑꯗꯨ ꯇꯧꯗꯗꯤ ꯌꯥ ꯍꯋꯥꯗꯒ
ꯑꯩꯗꯤ ꯆꯠꯅꯤꯡꯕꯅ ꯆꯠꯅꯤꯡꯕꯅ ꯑꯩꯒꯤꯗꯤ ꯄꯩꯁꯥ ꯂꯩꯇꯕꯒꯤ ꯑꯗꯨꯒꯤꯅꯦ
ꯅꯪ ꯀꯝꯄ꯭ꯌꯨꯇꯔꯒꯤ ꯊꯥꯒꯌꯥꯗ ꯄꯕ ꯌꯥꯒꯌꯥꯔꯥ
ꯑꯩꯒꯤ ꯁꯤꯛꯁ ꯊꯥꯎꯖꯟ ꯁꯤ ꯃꯟꯗ ꯁꯤꯛꯁ ꯊꯥꯎꯖꯟ ꯈꯛꯇꯅꯦ ꯑꯥꯎ ꯔꯦꯟꯗꯤ ꯑꯩꯈꯣꯏ ꯑꯩꯈꯣꯏ ꯑꯅꯤ ꯂꯩꯌꯦꯗꯅ ꯑꯗꯣ ꯊ꯭ꯔꯤ ꯊꯥꯎꯖꯟ ꯐꯥꯏꯚ ꯍꯟꯗ꯭ꯔꯦꯠ ꯑꯣꯏꯔꯕ ꯃꯥꯜꯂꯦ
ꯑꯗꯨꯗꯤ ꯋꯥꯟ ꯊꯥꯎꯖꯟ ꯁꯤꯛꯁ ꯍꯟꯗ꯭ꯔꯦꯗꯀꯨꯝꯕꯀꯣ ꯋꯥꯟ ꯊꯥꯎꯖꯟ ꯁꯚꯦꯟ ꯍꯟꯗ꯭ꯔꯦꯠꯀꯨꯝꯕ
ꯑꯗꯨꯒ ꯏꯁꯤꯡ ꯑꯗꯨ ꯑꯗꯥ ꯂꯩꯌꯦꯗꯅ
ꯎꯝ
ꯑꯩꯒꯤꯗꯤ ꯄꯩꯁꯥ ꯑꯝꯇ ꯂꯩꯇ꯭ꯔꯦ ꯀꯃꯥꯏ ꯇꯧꯅꯤ
ꯑꯃꯔꯨꯕꯁꯤꯡꯗꯤ ꯀꯗꯥꯏꯇ ꯂꯥꯏꯕ꯭ꯔꯥ
ꯑꯩꯈꯣꯏ ꯃꯔꯨꯞꯁꯤꯡꯗꯤ ꯍꯣꯁꯇꯦꯜꯗ ꯂꯩꯑ
ꯅꯣꯏ ꯅꯣꯏ ꯇꯝꯗꯤ ꯇꯝꯃꯤꯟꯅꯕ꯭ꯔꯥ ꯀꯝꯄ꯭ꯌꯨꯇꯔꯗꯣ
ꯃꯣꯏꯗꯤ ꯑꯦꯌꯔ ꯍꯣꯁꯇꯦꯁ ꯒꯤ ꯑꯦꯝꯄꯣꯔꯤꯌꯝꯗ ꯂꯩꯌꯦ ꯃꯈꯣꯏꯗꯤ
ꯑꯗꯣ ꯑꯩꯅ ꯍꯥꯏꯗ꯭ꯔꯣ ꯅꯪꯁꯨ ꯆꯠꯂꯣꯅ
ꯑꯩ ꯔꯤꯖꯥꯕ ꯊꯣꯛꯇ꯭ꯔꯗꯤ
ꯅꯪ ꯑꯃꯨꯛꯀ ꯊꯥꯛꯒꯅꯤꯀꯣ
ꯊꯥꯒꯅꯤ ꯖꯨꯂꯥꯏꯗ
ꯍꯔꯗꯤ ꯑ ꯝ ꯄꯥꯁ ꯇ ꯑꯣꯧꯔꯦꯅꯥ
ꯈꯪꯗ꯭ꯔꯦ ꯑꯗꯨꯗꯤ ꯑꯩꯁꯨ ꯈꯪꯗ꯭ꯔꯦ
ꯀꯔꯤꯒꯤ ꯐꯦꯜ ꯇꯧꯕ꯭ꯔꯥ ꯀꯣ ꯅꯪꯁꯨ ꯅꯣꯏ ꯅꯃꯥꯟꯅꯕꯤꯁꯤꯡ ꯄꯥꯁ ꯇꯧꯔꯒ
ꯑꯩꯁꯨ ꯈꯪꯗꯦ ꯑꯩꯗꯤ ꯀꯩꯅꯣꯅꯦ ꯑꯦꯞꯁꯦꯟꯅꯤꯌꯝꯁꯨ ꯇꯧꯔꯦ ꯑꯗꯨꯒ ꯑꯩ ꯑꯣꯄꯔꯦꯁꯟ ꯇꯧꯔꯦ ꯑꯗꯨ ꯑꯗꯥ ꯇꯧꯕꯒꯤꯅꯦ ꯀꯩꯅꯣ
ꯍꯣꯏ ꯍꯣꯏ ꯑꯁ ꯑ ꯐꯥꯔꯦ ꯃꯤꯅꯤꯠ ꯐꯥꯔꯦ
ꯑꯥꯎ ꯐꯔꯦ ꯐꯔꯦ
ꯃꯥꯏꯈꯣ ꯃꯤꯅꯤ ꯍꯥꯏꯗꯤ ꯃꯤꯅꯤꯠ ꯍꯦꯜꯂꯗꯤ ꯌꯥꯗ꯭ꯔꯦ ꯌꯥꯗ꯭ꯔꯕꯣ ꯍꯥꯏꯗꯤ ꯄꯩꯁꯥꯗꯣ ꯀꯥ
ꯑꯩꯈꯣꯏ ꯑꯅꯤ ꯑꯃꯨꯛꯅ ꯍꯥꯟꯅ ꯇꯧꯔꯤꯁꯦ ꯑꯗꯣ ꯁꯝꯃꯤꯠ ꯇꯧꯋꯀꯣ ꯅꯪꯁꯨ ꯅꯪꯁꯨ ꯇꯧꯕ ꯑꯩꯁꯨ ꯇꯧꯒꯅꯤꯕ ꯅꯪ ꯇꯧꯒꯗꯕꯅꯦ ꯑꯩ ꯁꯝꯃꯤꯠ ꯇꯧꯕ ꯑꯩ ꯏꯁꯀ꯭ꯔꯤꯟ ꯁꯣꯠ ꯊꯥꯒꯦ ꯅꯪ ꯕꯦꯛ ꯆꯠꯀꯅꯨꯀꯣ
ꯍꯣꯏ ꯍꯣꯏ ꯑꯩ ꯊꯝꯃꯦ
ꯊꯃꯦ ꯊꯃꯦ